ꯀꯥꯕ꯭ꯔꯣ
ꯇꯌꯦ
ꯀꯩꯗꯧꯔꯤꯅꯣ
ꯑꯁ ꯁꯨꯝ ꯐꯣꯟ ꯃꯦꯜꯂꯝꯕꯅꯤꯗ
ꯅꯪ ꯐꯣꯟꯗꯨꯗ ꯇꯧ ꯂꯩꯔꯕꯅꯦꯍꯦ ꯅꯪꯕꯨ
ꯀꯩꯗꯧꯔꯨꯅꯦ ꯃꯇꯝꯁꯨ ꯂꯩꯐꯝ ꯈꯪꯗꯦ ꯚꯦꯀꯦꯁꯟꯁꯨ ꯊꯥꯕꯅꯤꯅ ꯂꯥꯏꯔꯤꯛ ꯍꯥꯏꯗꯤ ꯄꯥꯅꯤꯡꯗꯦ
ꯂꯔꯤꯛ ꯇꯣ ꯄꯥꯅꯤꯡꯗ꯭ꯔꯁꯨ ꯈꯪꯗꯕ ꯈꯣꯠꯇꯕ ꯂꯩꯔꯗꯤ ꯑꯩꯉꯣꯟꯗ ꯇꯞꯅ ꯂꯥꯛꯑꯣ
ꯑꯣ ꯇꯃꯣꯕꯨ ꯀꯌꯥꯌꯥꯝ ꯌꯥꯝ ꯄꯥꯁꯂꯒꯦ
ꯅꯨꯄꯥꯔꯤꯗ ꯑꯩꯈꯣꯏꯗꯤ ꯃꯥꯔꯛ ꯏꯁꯀꯣꯔ ꯍꯥꯏꯗꯣꯛꯄ ꯉꯥꯏꯔꯤ
ꯀꯔꯝ ꯀꯥꯟꯗꯕꯨ ꯍꯥꯏꯗꯣꯛ
ꯊꯥ ꯑꯃꯃꯨꯛ ꯂꯩꯔꯗꯤ ꯍꯥꯏꯗꯣꯔꯛꯄ ꯌꯥꯏ
ꯍꯟꯗꯛꯀꯤ ꯀꯩꯅꯣ ꯑꯟꯁꯔ ꯀꯗꯗꯤ ꯀꯌꯥꯃꯨꯛ ꯐꯪꯈ꯭ꯔꯒꯦ
ꯍꯟꯗꯛꯀꯤ ꯑꯟꯁꯔꯒꯤꯗ꯭ꯔ ꯑꯁ ꯍꯨꯝꯗ꯭ꯔꯥ ꯌꯧꯗꯧꯕ ꯃꯥ ꯑꯅꯤ ꯈꯛꯇꯪ ꯋꯥꯠꯂꯤ
ꯑꯗꯨꯗꯤ ꯅꯣꯃꯦꯂꯥꯏꯖꯦꯁꯟ ꯇꯧꯔꯒ ꯌꯧꯔꯛꯄꯁꯨ ꯌꯥꯏꯅ
ꯅꯣꯔꯃꯦꯂꯥꯏꯖꯦꯁꯟ ꯇꯧꯕꯗꯣ
ꯑꯥ
ꯑꯩꯈꯣꯏꯒꯤ ꯆꯤꯞꯇꯨꯅ ꯑꯩꯈꯣꯏꯒꯤ ꯁꯤꯞ ꯇꯥꯔꯤꯕ ꯁꯤꯞꯇꯣ ꯊꯥꯔ ꯁꯤꯞꯅꯦꯕꯀꯣ
ꯑꯥ
ꯁꯨꯝ ꯃꯌꯥꯝꯅ ꯑꯩꯈꯣꯏꯅ ꯌꯨꯇꯕꯇ ꯃꯣꯏꯒꯤ ꯀꯣꯏꯁꯟ ꯑꯦꯅꯂꯥꯏꯁ ꯇꯧ ꯀꯨꯗꯣꯡ
ꯑꯥ
ꯑꯗꯨꯝꯕ ꯌꯦꯡꯕꯗꯗꯤ ꯀꯣꯏꯁꯟꯁꯦ ꯁꯨꯃꯥꯏꯅ ꯇꯧꯕ ꯍꯥꯏꯇꯥꯔꯦ ꯐꯞ ꯅ ꯂꯥꯛ ꯁꯦꯀꯦꯟ ꯁꯤ ꯂꯥꯛꯑꯦ ꯊꯥꯔꯠꯁꯤꯅ ꯂꯨꯏꯅ ꯍꯥꯏꯌꯦꯕꯀꯣ ꯑ ꯊꯥꯁꯤꯅ ꯂꯨꯕꯁꯦ ꯁꯤꯗ ꯑꯩꯈꯣꯏꯒꯤ ꯃꯃꯥꯡꯒꯤ ꯅꯣꯔꯃꯦꯂꯥꯏꯖꯦꯁꯟ ꯍꯥꯞꯀꯥꯟꯗ ꯑꯩꯒꯤ ꯃꯃꯥꯡꯗ ꯃꯥ ꯑꯃꯠꯇꯦꯅ ꯍꯥꯄꯛꯈꯤꯗꯦꯕ ꯑꯃ ꯏꯂꯥꯏꯆꯁꯤꯖꯤꯃꯥꯡꯒꯤ ꯑꯗꯨꯒ ꯀꯛꯊꯔꯛꯄꯁꯨ ꯌꯥꯎꯋꯦꯕꯀꯣ ꯎꯝ ꯃꯥꯁꯤꯅ ꯃꯉꯥꯛꯛꯇ ꯍꯥꯞꯄꯗꯤ ꯀꯥꯅꯠꯇ꯭ꯔꯦꯅ ꯃꯥ ꯑꯩꯅ ꯌꯥꯝꯅꯨꯔꯁꯨ ꯍꯥꯄꯗ ꯄꯥꯃꯤꯁꯦ ꯇꯔꯦꯠ ꯅꯠꯇ꯭ꯔꯒ ꯅꯤꯄꯥꯟꯗꯤ ꯍꯥꯞꯄ ꯄꯥꯝꯕ ꯍꯥꯏꯇꯥꯔꯦ
ꯑꯗꯣ ꯃꯃꯥꯡꯗꯗꯤ ꯃꯃꯥꯡꯒꯤ ꯑꯦꯛꯖꯥꯝꯗꯗꯤ ꯁꯤꯠ ꯀꯌꯥ ꯁꯨꯗ ꯇꯥꯈꯤꯒꯦ
ꯁꯦꯀꯦꯟ ꯆꯞꯇ ꯇꯥꯏꯕ
ꯃꯃꯥꯡꯒꯤꯗ ꯑꯗꯨ ꯇꯥꯕꯗ ꯃꯥ ꯑꯃꯈꯛꯇ ꯍꯥꯞꯄꯤꯕ
ꯃꯥ ꯑꯃꯈ ꯇꯥꯕꯛꯄ
ꯑꯁ ꯑꯗꯨꯗꯤ ꯇꯝꯕ ꯉꯝꯗ꯭ꯔꯤꯅꯦ ꯍꯟꯗꯛꯀꯤꯖꯤꯁꯨ
ꯉꯝꯗꯦ ꯉꯝꯗꯦꯗꯤ ꯍꯥꯟ ꯍꯥꯟꯗꯒꯤ ꯀꯣꯏꯁꯟ ꯃꯑꯣꯡꯁꯦ ꯃꯃꯥꯡꯒꯤꯅ ꯑꯩꯈꯣꯏꯅ ꯑꯦꯛꯖꯥꯝ ꯊꯥꯕꯁꯤ ꯑꯦꯁ ꯑꯦꯁ ꯁꯤꯅ ꯂꯧꯔꯝꯕꯅꯦꯕꯀꯣ
ꯑꯥ
ꯍꯟꯗꯛꯀꯤ ꯑꯦꯛꯖꯥꯝꯁꯤꯅ ꯑꯃꯨꯛ ꯇꯤ ꯁꯤ ꯑꯦꯁꯅ ꯂꯧꯋꯦꯕ ꯎꯝ ꯂꯧꯗ꯭ꯔꯦꯕ
ꯀꯩꯒꯤꯅꯣ ꯍꯥꯏꯁꯦ
ꯃꯣꯏꯁꯦ ꯑꯦꯁ ꯑꯦꯁ ꯁꯤꯁꯦ ꯆꯍꯤ ꯃꯉꯥ ꯇꯔꯨꯛ ꯁꯨꯔ ꯃꯥꯜꯂꯦ ꯃꯣꯏꯅ ꯄꯥꯏꯔꯛꯏꯁꯦ ꯑꯦꯛꯖꯥꯝ ꯁꯤꯒꯤ ꯀꯟꯇꯛ ꯇꯧꯔꯛꯏꯁꯦꯀꯣ
ꯑꯣ ꯑ
ꯆꯍꯤ ꯆꯍꯤ ꯁꯨꯃꯥꯏꯅ ꯂꯩꯅꯕ ꯃꯥꯜꯂꯦ ꯃꯣꯏꯁꯨ ꯃꯇꯝ ꯃꯇꯝꯒꯤ ꯆꯥꯎꯈꯠꯂꯛꯄꯒꯤ ꯃꯇꯨꯡ ꯃꯇꯨꯡꯏꯟꯅ ꯀꯣꯏꯁꯟꯁꯦ ꯑꯅꯧꯕ ꯄꯦꯇ꯭ꯔꯟ ꯑꯅꯧꯕ ꯇꯥꯏꯞ ꯁꯨꯃꯥꯏꯅ ꯃꯌꯥꯝ ꯊ ꯃꯥꯜꯂꯦꯕ
ꯎꯝ
ꯍꯥꯏꯗꯤ ꯑꯞ ꯇꯨ ꯗꯦꯠ ꯑꯣꯏꯕꯁꯦ ꯍꯧꯖꯤꯛ ꯃꯇꯝꯗꯗꯤ ꯄꯥꯝꯅꯔꯤꯅꯤꯗꯣ
ꯃꯥꯅ ꯏꯅ
ꯑꯗꯨꯒꯤ ꯑꯁ ꯀꯩꯅꯣꯁꯨ ꯇꯧꯋꯤꯗ ꯀꯣꯏꯁꯟꯁꯨ ꯃꯃꯥꯡꯒꯤ ꯀꯣꯏꯁꯟꯗꯨꯅꯦꯕ ꯑꯩꯈꯣꯏꯅ ꯀꯩꯅꯣ ꯇꯧꯔꯤꯗꯤ ꯇꯦꯁꯇ ꯑꯩꯈꯣꯏꯅ ꯀꯩꯀꯥꯗ ꯇꯦꯛꯁꯕꯨꯛꯇ ꯀꯩꯀꯥ ꯁꯨꯝ ꯄ꯭ꯔꯦꯛꯇꯤꯁ ꯇꯧꯔꯤ ꯄ꯭ꯔꯤꯄꯦꯔꯦꯁꯟ ꯇꯧꯔꯤꯁꯦ
ꯑꯥ
ꯇꯧꯇꯪ ꯑꯗꯨꯕꯨ ꯃꯃꯥꯡꯒꯤ ꯔꯤꯖꯅꯤꯡꯁꯦ ꯑꯩꯅ ꯐꯪꯉꯤꯁꯦ ꯔꯤꯖꯅꯤꯡ ꯀꯣꯏꯁꯟ ꯀꯨꯟꯁꯤꯗ ꯀꯣꯏꯁꯟ ꯇꯔꯥꯅꯤꯊꯣꯏ ꯈꯛꯇꯅꯦ ꯑꯃꯨꯛ ꯆꯨꯝꯃꯤꯁꯦ
ꯑꯣ
ꯍꯧꯗꯤ ꯑꯩꯅ ꯍꯟꯗꯛ ꯆꯍꯤꯒꯤ ꯄ꯭ꯔꯤꯄꯦꯔꯦꯁꯟ ꯊꯥꯕꯒꯤꯗꯃꯛꯇ ꯇꯦꯛꯁꯕꯨꯛꯇ ꯔꯤꯖꯅꯤꯡ ꯀꯣꯏꯁꯟ ꯊꯥꯁꯦ ꯃꯃꯥꯡꯒꯤ
ꯑꯩꯁꯦ ꯀꯨꯟꯗ ꯑꯗꯨꯝ ꯌꯥꯝꯗ꯭ꯔꯕꯗ ꯁꯣꯏꯗꯕꯤꯗ ꯇꯔꯥꯅꯤꯄꯥꯥꯟ ꯇꯔꯥꯃꯄꯜ ꯑꯗꯨꯝ ꯆꯨꯝꯃꯦꯕ ꯑꯃꯈꯛꯇ ꯗꯒ ꯂꯥꯜꯂꯦꯕ ꯑꯗꯨꯕꯨ ꯍꯟꯗꯛꯀꯤ ꯇꯤ ꯁꯤ ꯑꯦꯁꯅ ꯂꯧꯕ ꯃꯇꯥꯡꯁꯤꯗ ꯂꯥꯛꯈꯤꯕ ꯔꯤꯖꯅꯤꯡꯁꯤꯗꯤ ꯑꯁ ꯏꯃꯩꯃ ꯌꯥꯗꯦ
ꯍꯟꯗꯛ ꯇꯤ ꯁꯤ ꯑꯦꯁꯅ ꯂꯧꯔꯛꯄꯁꯤꯅ ꯍꯦꯟꯅ ꯂꯨꯁꯜꯂꯛꯄꯩ ꯃꯑꯣꯡꯅꯤꯅꯦ ꯑꯗꯨꯗꯤ
ꯑꯁ ꯀꯣꯏꯁꯟ ꯌꯥꯝ ꯊꯤꯅ ꯂꯨꯏꯗ ꯂꯨꯏꯔꯤꯗꯤ ꯍꯥꯟꯅ ꯍꯪꯉꯝꯕ ꯄꯦꯇꯔꯟꯁꯨ ꯀꯅꯥꯝ ꯍꯥꯏꯗꯤ ꯑꯩꯈꯣꯏꯅ ꯍꯥꯟꯅ ꯍꯪꯉꯀꯥꯟꯗ ꯅꯝꯕꯔ ꯁꯤꯔꯤꯁꯇ ꯀꯣꯏꯁꯟ ꯑꯃ ꯌꯥꯎꯒꯗꯕꯅꯤ ꯑꯗꯤ ꯀꯩꯅꯣꯗ ꯍꯟꯗꯛꯀꯤꯗ ꯀꯩ ꯍꯥꯏꯅꯤ ꯕ꯭ꯂꯠ ꯔꯤꯂꯦꯁꯟꯗ ꯀꯣꯏꯁꯟ ꯑꯃ ꯑꯗꯨꯗꯤ ꯁꯨꯃꯥꯏꯅ ꯌꯥꯎꯋꯦꯕꯀꯣ ꯍꯟꯗꯛꯀꯤꯗꯤ ꯃꯃꯥꯡꯗ ꯑꯃꯨꯛꯇ ꯍꯪꯈꯤꯗ꯭ꯔꯕ ꯀꯦꯂꯦꯟꯗꯔ ꯑꯃ ꯌꯥꯎꯁꯜꯂꯛꯑꯦ ꯍꯥꯏꯗꯤ ꯐꯣꯛ ꯑꯃ ꯌꯥꯎꯁꯜꯂꯛꯑꯦ ꯗꯤ ꯋꯥꯇꯔ ꯏꯃꯦꯖ ꯑꯃ ꯌꯥꯎꯁꯜꯂꯛꯑꯦ ꯃꯃꯥꯡꯗꯅ ꯋꯥꯇꯔ ꯏꯃꯦꯖꯅꯤ ꯃꯍꯨꯠꯇ ꯃꯤꯔꯔ ꯏꯃꯦꯖ ꯍꯥꯞꯄꯅꯦꯕ ꯑꯗꯣ ꯍꯧꯖꯤꯛꯀꯥꯟꯗꯤ ꯌꯥꯗ꯭ꯔꯦꯗ ꯍꯥꯏꯗꯤ ꯏꯪꯂꯤꯁ
ꯃꯃꯥꯡ ꯑꯦꯁ ꯑꯦꯁ ꯁꯤꯅ ꯂꯧꯔꯝꯕ ꯑꯦꯛꯖꯥꯝꯗꯨꯗꯤꯅꯦ ꯆꯍꯤ ꯆꯍꯤ ꯃꯥꯅ ꯄꯥꯏꯔꯛꯄꯁꯦ ꯃꯉꯥꯃꯨꯛ ꯍꯦꯟꯅ ꯄꯥꯏꯔꯑꯦ ꯍꯥꯏꯔꯕꯅꯤꯅꯀꯣ ꯍꯧꯖꯤꯛ ꯇꯤ ꯁꯤ ꯑꯦꯁꯅ ꯄꯥꯏꯔꯕꯅꯤ ꯅꯅꯦ
ꯑꯝ
ꯑꯗꯨꯒꯤ ꯃꯈꯥ ꯇꯥꯕꯁꯤꯁꯨ ꯑꯗꯨꯝ ꯇꯁ ꯇꯤ ꯁꯤ ꯑꯦꯁꯅ ꯆꯍꯤ ꯃꯔꯤ ꯃꯉꯥꯃꯨꯛꯁꯤꯗꯤ ꯑꯗꯨꯝ ꯄꯥꯏ ꯇꯥꯃꯤꯅꯦ ꯗꯌꯥ
ꯎꯝ ꯉꯁꯦ ꯆꯞ ꯆꯥꯅ ꯍꯥꯏꯕ ꯉꯝꯗꯦ ꯍꯥꯏꯕ ꯉꯝꯗꯦꯗꯤ ꯑ ꯑꯩꯈꯣꯏꯒꯤ ꯑꯦꯛꯖꯥꯝꯁꯦ ꯀꯟꯗꯛ ꯇꯧꯔꯤꯕ ꯃꯣꯏꯒꯤ ꯕꯣꯔꯗ ꯍꯥꯏꯒꯗ꯭ꯔꯥ ꯁꯦꯂꯦꯛꯁꯟ ꯀꯃꯤꯁꯟ ꯍꯥꯏꯒꯗ꯭ꯔꯥ ꯁꯨꯝꯕꯁꯤꯅ ꯐꯖꯅ ꯃꯣꯏꯅ ꯇꯧꯕ ꯃꯇꯝꯗ ꯅꯤꯇꯤ ꯅꯤꯌꯣꯝ ꯆꯨꯝꯅ ꯇꯧꯔꯗꯤ ꯀꯩꯁꯨ ꯀꯥꯏꯗꯦꯕꯀꯣ ꯍꯟꯗꯛꯀꯤꯁꯨ ꯍꯥꯏꯗꯤ ꯋꯥꯊꯣꯛ ꯌꯥꯝ ꯂꯩꯔꯤꯕ ꯑꯩꯈꯣꯏꯁꯨ ꯑꯩꯈꯣꯏ ꯂꯝꯗꯝꯁꯤꯒꯤꯗꯤ ꯅꯠꯇꯕ ꯑꯇꯣꯞꯄ ꯃꯤꯔꯩꯕꯥꯛ ꯗꯦꯁꯇ
ꯑꯩꯅ ꯑꯩꯅꯅꯦ ꯑꯗꯨꯒꯤ ꯑꯦꯁ ꯑꯦꯁ ꯁꯤꯒꯤ ꯑꯦꯛꯖꯥꯝ ꯊꯥꯕꯗꯣ ꯑꯗꯨꯗ ꯑꯩꯅ ꯄꯥꯎꯒꯨꯝꯕ ꯅ꯭ꯌꯨꯁꯀꯨꯝꯕ ꯑꯗꯨꯗꯒꯤ ꯁꯣꯁꯌꯦꯦꯜ ꯃꯦꯗꯤꯌꯥꯒꯨꯝꯕꯗꯀꯣ ꯐꯦꯁꯕꯨꯛꯀꯨꯝꯕꯗ ꯎꯈꯤꯕꯗ ꯁꯨꯃꯥꯏꯅ ꯍꯥꯏꯅꯦ ꯑ ꯑꯩꯈꯣꯏꯒꯤ ꯁ꯭ꯋꯥꯏꯗꯕꯨꯗꯤ ꯇꯧꯗ꯭ꯔꯦꯕꯀꯣ ꯑꯗꯨꯒꯤ ꯃꯣꯏꯧꯔꯤꯕꯁꯦ ꯑꯩꯈꯣꯏꯒꯤ ꯑꯦꯛꯖꯥꯝ ꯊꯥꯈꯤꯕ ꯃꯐꯝꯗꯣ ꯑꯗꯨꯒ ꯑꯩꯈꯣꯏꯒꯤ ꯑꯦꯛꯖꯥꯝ ꯁꯦꯟꯇꯔꯁꯤꯡꯁꯤꯗ ꯆꯪꯈ꯭ꯔꯦꯗꯅꯀꯣ ꯑꯗꯨꯒ ꯃꯣꯏ ꯂꯥꯈ ꯀꯌꯥꯅꯣ ꯑꯃ ꯄꯤꯊꯣꯛꯑꯒ ꯑꯩꯈꯣꯏꯒꯤ ꯍꯦꯛꯀꯤꯡ ꯍꯩꯕ ꯀꯝꯄ꯭ꯌꯨꯇꯔ ꯌꯥꯝ ꯐꯖꯅ ꯍꯩꯕ ꯍꯦꯛ ꯇꯧꯕ ꯉꯝꯕ ꯀꯥꯡꯕꯨꯁꯤꯡꯗꯣ ꯑꯗꯨꯒ ꯃꯣꯏ ꯀꯝꯄꯨꯇꯔ ꯇꯦꯝꯗꯣ
ꯍꯝ
ꯆꯦꯛ ꯇꯧꯔꯒ ꯑꯁꯦꯡꯕ ꯑꯟꯁꯔꯁꯤꯡꯗꯣ
ꯍꯝ
ꯑꯣꯣꯜꯂꯒ ꯀꯩꯅꯣ ꯇꯧꯕꯒꯤ ꯎꯝ
ꯑꯗꯨꯅꯦ ꯍꯧꯖꯤꯛꯀꯥꯟꯁꯦ ꯌꯥꯝꯅ ꯍꯩꯁꯤꯡꯕ ꯃꯤ ꯌꯥꯝ ꯂꯩꯔꯦ
ꯑꯣ
ꯑꯗꯨꯅ ꯑꯁ ꯈꯪꯉꯤꯗ ꯇꯧꯔꯤꯁꯦ ꯀꯣꯏꯁꯟꯁꯦ ꯀꯩꯅꯣꯒꯤ ꯀꯣꯏꯁꯟ ꯑꯩꯈꯣꯏ ꯁꯤꯒꯤꯗꯤ ꯑꯃꯔꯣꯝꯗ ꯂꯥꯏꯔꯤ ꯗꯣꯛꯇꯔꯒꯤ ꯃꯦꯗꯤꯀꯦꯜꯒꯤ ꯑꯦꯛꯖꯥꯝ ꯅꯅꯤꯠꯇꯕ ꯀꯣꯏꯁꯟ ꯂꯤꯛ ꯑꯣꯏꯅ ꯗꯅ ꯗꯧꯅꯔꯤ ꯃꯌꯥꯝ ꯂꯩꯅꯤꯅꯦ
ꯆꯨꯝꯃꯤ ꯆꯨꯝꯃꯤ ꯑꯁ ꯑꯗꯨꯁꯨ ꯀꯥꯏꯁꯥꯡꯅꯛꯇ ꯑꯣꯏꯔꯝꯃꯤꯅꯦ ꯗꯣꯛꯇꯔꯒꯤ ꯃꯤ ꯄꯥꯎ ꯇꯥꯕꯗ
ꯎꯝ
ꯍꯟꯗꯛꯁꯨ ꯍꯟꯈꯤꯗꯥꯏ ꯏꯀꯨꯏ ꯀꯨꯏꯗ꯭ꯔꯤꯉꯩꯗ
ꯍꯥꯟꯖꯤꯡ ꯃꯣꯏꯒꯤ ꯑꯦꯛꯖꯥꯝ ꯃꯔꯣꯟ ꯑꯃꯨꯛꯇꯪ ꯊꯥꯂꯨꯔꯒ ꯅꯤꯠꯀꯤ ꯑꯦꯛꯖꯥꯝ ꯑꯁꯦ ꯑꯃꯨꯛꯇꯪ ꯈꯛꯇꯅꯦꯕ ꯇꯧꯔꯤ ꯄꯤꯖ
ꯎꯝ
ꯑꯗꯨꯕꯨ ꯃꯣꯏꯒꯤ ꯀꯣꯏꯁꯟꯗꯣ ꯌꯥꯅꯔꯛꯇꯕ ꯂꯤꯛ ꯑꯣꯏꯕ ꯂꯩꯕꯗꯒꯤ ꯑꯃꯨꯛꯀ ꯍꯜꯂ ꯊꯥꯜꯂꯤꯦꯗꯅ
ꯎꯝ
ꯃꯁꯤꯒꯤ ꯆꯠꯅꯕꯤꯁꯦ ꯁꯨꯝ ꯂꯩꯔꯗꯤ ꯑꯩꯈꯣꯏꯒꯤ ꯍꯧꯒꯠꯂꯛꯂꯤꯕ ꯅꯍꯥꯁꯤꯡ ꯍꯥꯏꯗꯤ ꯍꯧꯖꯤꯛ ꯍꯧꯖꯤꯛ ꯍꯧꯒꯠꯂꯛꯂꯤꯕ ꯇꯨꯡꯒꯤ ꯌꯨꯝꯕꯤ ꯑꯣꯏꯒꯗꯕꯁꯤꯡꯁꯦ ꯃꯣꯏꯒꯤ ꯂꯥꯏ ꯊꯥꯏꯕꯛꯁꯦ ꯌꯥꯝꯅ ꯊꯤꯅꯤꯡꯉꯥꯏ ꯑꯣꯏꯕ ꯍꯥꯏꯇꯥꯔꯦ ꯄꯩꯁꯥ ꯅꯨꯡꯁꯥꯒ ꯄꯥꯏꯍꯧꯗ꯭ꯔ ꯇꯤ ꯍꯤꯡꯕꯗ ꯌꯥꯝ ꯂꯨꯕꯩ ꯃꯑꯣꯡꯗ ꯑꯣꯏꯔꯛꯇꯣꯏꯅꯤꯅꯤ
ꯁꯤꯒꯤ ꯃꯑꯣꯡ ꯇꯧꯔꯛꯏꯁꯦ ꯍꯤꯡꯕꯗ ꯂꯨꯔꯛꯄꯅꯤꯅꯦꯍꯦ ꯅꯪꯕꯨ ꯂꯨꯔꯛꯑꯅꯤ ꯍꯥꯏꯕ ꯅꯠꯇꯦꯕ ꯂꯨꯕ ꯍꯧꯔꯛꯑꯕꯅꯦꯕꯀꯣ ꯑꯩꯈꯣꯏꯁꯦ ꯃꯤꯑꯣꯏꯕ ꯌꯦꯤꯡꯕ ꯃꯇꯝꯗ ꯄꯩꯁꯥ ꯃꯌꯥꯝ ꯆꯪꯉꯦ ꯑꯩꯈꯣꯏ ꯏꯟꯗꯤꯌꯥꯗ ꯈꯛꯇ ꯅꯠꯇꯦ ꯁꯤꯒꯤ ꯇꯧꯅꯔꯤꯁꯦ ꯑꯇꯣꯞꯄ ꯃꯄꯥ ꯗꯁꯨ ꯇꯧꯅꯦꯕ ꯇꯒꯤ ꯍꯥꯏꯦꯀꯣ ꯍꯥꯏꯀꯤꯡꯒ ꯇꯧꯕ ꯈꯣꯠꯄ ꯌꯥ ꯑꯗꯨꯗ ꯏꯟꯗꯤꯌꯥꯗ ꯈꯤꯇꯪ ꯊꯦꯡꯅ ꯍꯥꯏꯕꯗ ꯍꯧꯖꯤꯛꯀꯤ ꯃꯇꯝꯗꯗꯤ ꯊꯦꯡꯕ ꯑꯣꯏꯔꯕꯅꯦꯕꯀꯣ ꯑꯣꯏꯁꯤꯡꯗꯤ ꯁꯨꯃꯥꯏꯅ ꯇꯧꯕꯁꯦ ꯍꯥꯟꯅ ꯊꯦꯡꯅꯔꯕꯅꯤꯅꯅꯦ ꯌꯥꯝꯅ
ꯑꯥ
ꯑꯩꯈꯣꯏꯒꯤ ꯏꯝꯄ꯭ꯔꯨꯞꯃꯦꯟ ꯏꯝꯄ꯭ꯔꯨꯞ ꯑꯣꯏꯕ ꯇꯦꯛꯅꯣꯂꯣꯖꯤ ꯃꯌꯥꯝ ꯁꯤꯖꯤꯟꯅꯒꯗꯕꯅꯦꯕ ꯍꯦꯛ ꯆꯪꯕ ꯉꯝꯗꯕ
ꯑꯥ
ꯏꯟꯗꯤꯌꯥꯒꯤꯗꯤ ꯑꯃꯨꯛ ꯑꯦꯁ ꯑꯦꯁ ꯁꯤꯒꯤꯗꯃꯛꯇ ꯑꯗꯨꯛ ꯇꯥꯡꯕ ꯃꯦꯆꯤꯟ ꯃꯦꯆꯤꯟ ꯈꯤꯟꯊꯅ ꯅꯣ ꯑꯗꯨ ꯀꯝꯄ꯭ꯌꯨꯇꯔ ꯁꯦꯟꯇꯔꯗꯒꯀꯣ ꯑꯗꯨꯃꯥꯏꯅ ꯃꯣꯏ ꯁꯤꯁꯇꯦꯝꯁꯤꯡꯗꯣ ꯍꯦꯛ ꯇꯧꯕ ꯉꯝꯃꯛꯏ ꯍꯥꯏꯁꯦ ꯑꯩꯈꯣꯏꯒꯤ ꯃꯤꯑꯣꯏꯕꯁꯦ ꯄꯩꯁꯥꯁꯦ ꯇꯥꯅꯕ ꯍꯣꯠꯅꯕꯗ ꯐꯠꯇꯕ ꯄꯏ ꯍꯥꯏ ꯇꯔꯦ
ꯑꯗꯨ ꯀꯅꯨꯅꯣ ꯑꯋꯥꯡꯕ ꯊꯥꯛꯇ ꯆꯥꯎꯈꯠꯍꯜꯂꯤꯗꯣ ꯑꯐ ꯑꯐꯕ ꯃꯑꯣꯡ ꯁꯗ ꯑꯗꯨꯅ ꯁꯣꯝꯗꯗꯤ ꯊꯕꯛ ꯇꯣ ꯄꯤꯕ ꯉꯝꯁꯤꯜꯂꯛꯇꯦ ꯍꯤꯡꯅꯕꯗꯤ ꯍꯣꯠꯅꯕꯗ ꯄꯩꯁꯥꯁꯦ ꯆꯪꯗꯕ ꯌꯥꯗ ꯐꯕꯅꯤꯅ ꯊꯕꯛ ꯐꯪꯗꯕ ꯅꯍꯥꯔꯣꯜ ꯃꯌꯥꯝꯁ ꯇꯀꯥꯏ ꯀꯥꯏꯗꯅ ꯍꯤꯡꯅꯕ ꯍꯣꯠꯅꯕꯗ ꯑꯗꯨꯒꯨꯝꯕ ꯀꯩꯅꯣꯁꯦ ꯎꯄꯥꯏꯁꯦ ꯊꯣꯛꯀ ꯊꯥꯛꯀꯁꯩ ꯑꯁꯤꯒꯨꯝꯕ ꯇꯧꯔꯤꯅꯤ ꯑꯗꯨꯒ ꯇꯧꯍꯜꯂꯤꯕ ꯃꯤꯗꯨꯁꯨ ꯍꯤꯡꯒꯗꯕꯒꯤ ꯊꯕꯛꯇꯣ ꯐꯪꯉꯒ ꯃꯥꯏ ꯄꯨꯟꯁꯤ ꯃꯍꯤꯡꯗꯣ ꯁꯦꯇꯜ ꯇꯧꯅꯕꯒꯤ ꯍꯣꯠꯅꯕꯗ ꯄꯩꯁꯥꯗꯣ ꯇꯤꯡꯉꯁꯨ ꯇꯤꯡꯅ ꯍꯤꯡꯒꯣꯜ ꯂꯣꯟꯊꯣꯛꯄꯅꯤ ꯈꯪꯗꯦ ꯁꯅꯥꯕꯟꯗꯧ ꯊꯝꯕꯅꯤ ꯈꯪꯗꯦ ꯇꯧꯔꯤꯅꯦꯕ
ꯑꯣ
ꯁꯤꯅꯤ ꯃꯤꯑꯣꯏꯕꯗ ꯀꯔ ꯀꯋꯥꯖꯤꯅ ꯑꯣꯣꯂꯂꯤ ꯝ ꯕꯤꯍꯦꯕꯤꯌꯥꯖ
ꯎꯝ ꯅꯪꯕꯨ ꯆꯥꯛ ꯆꯥꯔꯕꯣ ꯆꯥꯗ꯭ꯔꯤꯕꯣ ꯀꯃꯥꯏ ꯀꯃꯥꯏ ꯇꯧꯔꯒ ꯂꯩ
ꯉꯁꯤꯗꯤ ꯉꯁꯤꯗꯤ ꯆꯥꯛ ꯆꯥꯔꯦ ꯉꯁꯤ ꯁꯧꯒ꯭ꯔꯤ ꯑꯃ ꯊꯣꯡꯉꯦ ꯑꯗꯨꯒ ꯃꯣꯔꯣꯛ ꯃꯦꯠꯄ ꯑꯃꯒ ꯇꯧꯔ ꯆꯥꯔꯦ
ꯑꯣ ꯑꯗꯨꯝ ꯍꯥꯎ ꯑꯗꯨꯝ ꯍꯥꯎꯋꯤ ꯑꯗꯨꯁꯨ ꯑꯗꯨꯝ ꯆꯥꯕ ꯌꯥꯕ ꯃꯊꯦ ꯃꯊꯦꯜ ꯑꯃꯗꯤ ꯑꯣꯏꯔꯤꯅꯤꯅꯦ
ꯑꯣ ꯑꯗꯨꯝ ꯆꯥꯕ ꯌꯥꯢꯗ ꯑꯩꯖꯨ ꯉꯍꯥꯟꯒꯩ ꯊꯥꯎ ꯆꯥꯥꯁꯜꯂꯨꯕꯒꯅꯦꯀꯣ ꯊꯥꯎꯗꯨ ꯆꯥꯅꯤꯡꯗꯕ ꯀꯩꯅꯣ ꯇꯧꯕ ꯑꯆꯝꯕ ꯑꯝꯇꯪ ꯆꯥꯒꯦꯅ ꯀꯩꯅꯣ ꯇꯧꯕꯗ ꯁꯧꯒ꯭ꯔꯤꯗꯣ ꯊꯣꯡꯉꯒ ꯀꯩꯅꯣ ꯇꯧꯕꯅꯤꯗ
ꯁꯧꯒ꯭ꯔꯤ ꯊꯣꯡꯕꯗꯤ ꯁꯧꯒ꯭ꯔꯤ ꯑꯉꯥꯡꯕꯤꯔꯥ ꯑꯁꯪꯕꯤꯔꯥ
ꯁꯧꯒꯔ꯭ꯤꯗꯤ ꯑꯩꯈꯣꯏꯒꯤ ꯁꯧꯒꯔꯤ ꯑꯉꯥꯡꯕꯤꯗꯣ ꯁꯤꯜꯂꯣꯛ ꯁꯧ ꯁꯤꯜꯂꯣꯛ ꯁꯧꯒ꯭ꯔꯤꯗꯣ ꯅꯪ ꯀꯣꯜꯗꯣ ꯑꯃꯨꯛ ꯇꯧꯔꯦ ꯍꯣ ꯌꯥꯏ ꯌꯥꯢ ꯁꯤꯂꯣꯛ ꯁꯧꯒ꯭ꯔꯤꯗꯣ ꯑꯗꯨ ꯊꯣꯡꯉꯦ ꯑꯦ ꯅꯠꯇꯦ ꯁꯤꯜꯂꯣꯛ ꯁꯧꯒ꯭ꯔꯤ ꯅꯠꯇꯦ ꯁꯤꯜꯂꯣꯛ ꯁꯧꯒ꯭ꯔꯤꯗꯨꯗꯤ ꯉꯥ ꯅꯨꯡ ꯃꯇꯤꯛ ꯆꯥꯅ ꯊꯥꯛꯇ꯭ꯔꯗꯤ ꯍꯥꯎꯇꯦꯕ
ꯑꯥ
ꯑꯗꯨꯅ ꯆꯨꯝꯅꯒꯤ ꯑꯈꯣꯏꯅ ꯃꯌꯥꯝꯅ ꯀꯃꯟ ꯑꯣꯏꯅ ꯆꯥꯅꯕ ꯁꯧꯒ꯭ꯔꯤꯗꯣ ꯑꯗꯨ ꯑꯂꯨ ꯈꯤꯇꯪ ꯁꯣꯏꯖꯤꯜꯂꯒ ꯃꯔꯣꯏ ꯅꯄꯥꯛꯄꯤꯅꯦ ꯉꯥꯔꯤ ꯀꯩꯀꯥ ꯉꯥ ꯑꯌꯥꯏꯕ ꯃꯆꯦꯠ ꯈꯔ ꯊꯥꯛꯆꯜꯂꯒ ꯊꯣꯡꯉ ꯆꯥꯕꯅꯤꯗꯣ ꯃꯔꯣꯛ ꯑꯃ ꯃꯦꯠꯂꯒ
ꯁꯧꯒ꯭ꯔꯤ ꯊꯣꯡꯕꯁꯦ ꯍꯥꯏꯗꯤ ꯊꯥꯏꯅꯗꯒꯤ ꯑꯈꯣꯏꯒꯤ ꯏꯄꯥ ꯏꯄꯨꯁꯤꯡꯅ ꯆꯥꯔ ꯂꯥꯛꯄ ꯍꯥꯏꯗꯤ ꯃꯁꯤꯒꯤ ꯀꯥꯟꯅꯕꯁꯦ ꯑꯈꯣꯏꯗ ꯆꯥꯕ ꯇꯨꯝꯕ ꯌꯥꯝꯅ ꯊꯨꯕ ꯑꯗꯒꯤꯗꯤ ꯏꯁꯥꯁꯦ ꯌꯥꯝ ꯅꯨꯡꯉꯥꯏꯍꯟꯕ ꯆꯤꯟꯖꯥꯛ ꯑꯃꯗꯤ ꯑꯣꯏꯔꯤꯃꯤꯅꯦ
ꯃꯥꯅꯦ ꯍꯣꯏ ꯑꯍꯜ ꯂꯃꯟꯅ ꯊꯥꯎ ꯆꯥꯁꯤꯜꯂꯨꯕ ꯎꯁꯣꯞ ꯃꯦꯂꯥꯗ ꯆꯠꯂꯨꯕꯗꯣ ꯑꯗꯒꯤꯗꯤ ꯍꯜꯂꯛꯑꯒ ꯊꯕꯛ ꯏꯟꯈꯥꯡ ꯁꯨꯗꯕꯤꯗꯒ ꯐꯝꯃꯒ ꯂꯩꯔꯨꯕꯁꯦ ꯊꯕꯛ ꯏꯟꯈꯥꯡ ꯁꯨꯔꯒꯅ ꯑꯃꯨꯛ ꯍꯨꯃꯥꯡ ꯇꯥꯗꯅ ꯆꯥꯕ ꯇꯨꯝꯈꯤꯗꯣꯏꯅꯦꯕ ꯑꯗꯣ ꯑꯍꯜꯁꯤꯡ ꯊꯕꯛ ꯏꯪꯈꯥꯡ ꯁꯨꯕꯗꯣ ꯍꯜꯂꯕꯅꯤꯅ
ꯎꯝ
ꯆꯥꯥꯁꯜꯂꯨꯕ ꯎꯁꯣꯞꯀꯤ ꯊꯥꯎ ꯀꯩꯀꯥꯗꯣ ꯁꯦꯡꯗꯣꯛꯅꯕꯅ ꯅꯨꯡꯗꯥꯡꯒꯨꯝꯕꯗ ꯌꯥꯝꯅ ꯆꯝꯅ ꯊꯣꯡꯉꯒ ꯀꯣ ꯉꯥꯏ ꯑꯌꯥꯏꯕꯒ ꯊꯥꯛꯑꯒ ꯑꯗꯨꯗꯣ ꯃꯥꯒꯤ ꯑꯁꯤꯟꯕꯗꯨꯅ ꯇꯨꯝꯍꯟ ꯇꯨꯝꯍꯜꯂꯒꯀꯣ ꯑꯗꯨꯅ ꯍꯛꯆꯥꯡꯗ ꯀꯥꯟꯅꯕ ꯃꯔꯝꯒꯤ ꯆꯤꯟꯖꯥꯛꯅꯤ
ꯑꯣ
ꯑꯗꯣ ꯑꯩꯁꯦ ꯁꯧꯒ꯭ꯔꯤꯁꯦ ꯃꯄꯥꯟ ꯂꯝꯗ